ꯇꯔꯕ ꯑ ꯇꯥꯏ ꯑꯦ ꯑꯩ ꯐꯣꯟꯣꯟ ꯇꯔꯤ ꯔꯎꯁꯤ
ꯀꯌꯥ
ꯁꯤꯛꯁ ꯀꯣꯂꯦꯛꯁ ꯎꯝ ꯀꯣꯂꯦꯖ ꯍꯥꯏꯜꯔꯛꯀꯥꯟꯗ ꯑꯩ ꯐꯣꯟ ꯆꯥꯔꯖ ꯇꯧꯗꯦ ꯑꯗꯨꯅꯣ ꯑꯗꯨꯒꯤꯅꯤ
ꯅꯪꯒꯤ ꯐꯣꯟꯁꯨ ꯑꯗꯨꯝ ꯁꯥꯒꯠꯄ꯭ꯔꯥ
ꯑ ꯆꯒꯠꯇꯦꯦ ꯁꯣꯗꯅꯤꯅꯦ
ꯎꯝ ꯑꯩꯒꯤꯗꯤ ꯁꯥꯒꯥꯠꯂꯦ
ꯁꯀꯠꯇ
ꯑꯩꯈꯣꯏ ꯐꯣꯟ ꯑꯗꯨꯝ ꯀꯣꯜ ꯇꯧꯔꯗꯤꯀꯣ ꯁꯥꯒꯠꯄ
ꯑꯣ ꯑꯣ ꯇꯕꯩ ꯄꯣꯆꯅ
ꯔꯠꯃꯤ
ꯆꯝꯗ ꯆꯝꯃꯅꯦ
ꯑꯗꯨꯒꯤ ꯅꯠꯇꯦ ꯑꯩꯈꯣꯏ ꯁꯤ ꯑꯁꯤꯗ ꯀ ꯀꯥꯎꯕꯒꯤ ꯑꯣꯏꯔꯥꯡꯝꯗꯨꯅꯤ ꯑꯁꯤ ꯄꯥ ꯑꯣꯏ ꯌꯥꯅꯤ
ꯑꯥ ꯆ
ꯐꯦ ꯑꯗꯨꯝ ꯀꯣꯂꯦꯖ ꯇꯠꯄ꯭ꯔꯥ
ꯍꯣꯏ ꯎ ꯀꯣꯏ ꯑꯍꯥꯟꯕ ꯃꯑꯣꯡꯗꯗ ꯎ ꯀꯣꯏ ꯆꯦ ꯆꯠꯄꯥꯟ
ꯔꯣꯏꯒꯨꯔꯨꯅꯥ
ꯍꯍꯍꯍ ꯑꯗꯣ ꯌꯥꯝ ꯌꯥꯝ ꯑꯁ ꯑꯁ
ꯊꯛꯅꯤꯡꯉꯗꯤ ꯑꯗꯨꯝ ꯆꯥꯡ ꯃꯅ
ꯑ ꯍꯣꯏ ꯎ ꯄꯣꯡ ꯄꯣꯟ ꯂꯩꯗꯅꯦ ꯍꯥꯏꯐꯦꯠ ꯍꯦ ꯆ ꯇꯨꯔꯦꯅ ꯁꯝꯃꯛꯣꯛꯑꯦ ꯁꯣꯏꯀꯔ ꯇꯧꯋꯤ ꯔ ꯉꯔꯥꯡ ꯁꯥꯏꯔꯣ ꯑꯗꯨꯋꯥꯏꯗꯤ
ꯑꯁ ꯁꯟꯁ ꯑꯣꯏ ꯇꯔꯃ
ꯎꯝ ꯃꯣꯆꯤ ꯆ ꯇꯥꯟꯅꯦꯡ ꯇꯠꯇꯨ ꯋꯥꯁ
ꯍꯥꯝ
ꯍ ꯑꯗꯣ ꯅꯪ ꯄꯤ ꯇꯤ ꯑꯦꯁ ꯑꯜꯕꯝꯀꯤꯡꯗ
ꯌꯦ ꯇꯌꯥ
ꯀ ꯑꯗꯤ
ꯍꯥꯥ
ꯀꯗ ꯇ ꯀꯊꯐꯝꯗ ꯎ ꯍꯣꯏ ꯑꯔꯤꯔꯥꯡ ꯑꯜꯕꯝ ꯀꯗꯦ
ꯌꯦꯡꯉꯦ ꯑꯗꯣ ꯑꯩꯗꯤ ꯇꯦꯔꯁꯨ ꯄꯥꯝꯗꯦ
ꯑꯥ ꯎꯝ
ꯕꯤ ꯕꯤꯗꯤ ꯑꯗꯨꯝ ꯃꯁꯇꯣ ꯐꯖꯑꯌꯦꯕ ꯍ ꯇꯥꯏꯗꯤ ꯑꯩꯖ ꯐ
ꯑꯔꯦ ꯄꯥꯝꯃꯦ
ꯃꯈꯣꯏ ꯄꯥꯔꯁꯅꯦꯂꯤꯇꯤ ꯑꯗꯨꯣꯝ ꯃꯈꯣꯏꯗꯣ ꯍꯝꯕ ꯍꯝꯕ ꯇꯥꯎꯋꯦ ꯑꯗꯣ ꯌꯥꯝ ꯄꯥꯝꯃꯦ
ꯁꯨꯒꯥ ꯁꯨꯒꯥꯗꯤ ꯑꯗꯨꯝ ꯄꯥꯝꯃꯤꯗ
ꯍꯣꯏ ꯑꯦꯚ꯭ꯔꯤ ꯋꯥꯟ ꯁꯦꯠ ꯎꯝ
ꯁꯦ ꯑꯗꯨꯝ
ꯖꯦꯟꯇꯜ ꯑ ꯖꯦꯟꯇꯜ ꯇꯥꯎꯕ ꯅꯨꯄꯥ
ꯌꯦꯟ ꯇꯥꯏꯌꯦꯕ ꯃꯥ
ꯑꯥ
ꯖꯦ ꯍꯣꯞꯁꯨ ꯃꯥꯒꯤ ꯏꯅꯔꯖꯤ
ꯑ ꯃꯥꯒꯤ ꯅꯔꯖꯤ ꯎꯝ ꯌꯥꯝ ꯅꯨꯡꯉꯥꯏꯌꯦ ꯅꯨꯡꯉꯥꯏꯕꯅꯦ
ꯃꯥꯒꯤ ꯀꯣꯟꯁꯥꯏꯗꯣ
ꯃꯥꯒꯤ ꯀꯣꯟꯁꯔꯗ ꯅꯨꯡꯉꯥꯏꯖꯔꯣꯏ ꯃꯔꯝꯗꯤ ꯑ ꯀꯅꯤ ꯂꯑꯣ ꯔꯦꯞꯁꯤꯟ
ꯑꯣ
ꯑ ꯕꯤꯇꯤ ꯑꯦꯁ ꯀꯣꯟꯁꯔꯠꯁꯨ ꯆꯠꯅꯤꯡꯉꯦ
ꯇꯤ ꯑꯦꯁꯁꯨ ꯄꯥꯝꯗꯦꯇ ꯑꯩꯗꯤ ꯑꯦꯛꯁꯣꯒ ꯍꯧꯖꯤꯛꯇꯤ ꯀꯣꯔꯇꯤꯁꯅ ꯂꯦꯇꯦꯁ ꯑꯣꯏꯔꯤ
ꯎꯝ ꯀꯣꯔ ꯀꯣꯠꯇꯦꯖꯀꯤ ꯀꯣꯟꯁꯔꯠ ꯎꯝ ꯇꯥꯔꯅꯦ
ꯃꯣꯏ ꯏꯟꯁꯇꯥꯒ꯭ꯔꯥꯝ ꯑꯦꯀꯥꯎꯟ ꯄꯥꯏꯕꯗꯣ ꯉꯥꯏꯔꯤ ꯑꯩ
ꯑꯝ ꯔꯩ ꯑ ꯇ ꯁꯤ ꯖꯦꯟꯁ ꯑ ꯖꯦꯝꯁ ꯅꯇꯩ ꯑ ꯀꯌꯣꯟ ꯍꯣ ꯖꯨꯍꯣꯟ ꯁꯣꯡ ꯀꯌꯣꯟ ꯇꯌꯣ ꯇ ꯐꯦꯁꯟ ꯇꯝ ꯇ
ꯎꯝ
ꯎꯕ꯭ꯔꯥ ꯑꯗꯣ ꯀꯅꯤꯌꯣ ꯀꯟ ꯑ ꯃꯈꯣꯏꯗꯣ
ꯍꯂꯥꯛ ꯐꯝꯕꯗꯣ
ꯎꯝ ꯅ ꯁꯣꯒꯥꯏ ꯕꯒꯤꯅꯤꯟ ꯗꯨꯡ ꯁꯦꯞ
ꯍꯣꯏ ꯑꯉꯥꯡ ꯑꯉꯥꯡ ꯑꯉꯥꯡꯥ ꯂꯥꯡꯉꯛ ꯑꯗꯨꯝ ꯇꯥꯔ ꯀꯥꯟꯗ ꯋꯥꯔꯗ ꯅꯝꯕꯔ ꯇꯦꯟꯒ
ꯍꯣꯏ
ꯐꯥꯝꯕꯗꯨ
ꯖꯦꯝꯁ ꯃꯦ ꯎꯝ ꯐꯥꯒꯅꯤ
ꯖꯦꯝꯁꯀꯤ ꯐꯦꯁ ꯀꯥꯔꯗꯣ ꯄꯨꯔꯥ ꯑꯦꯡꯁꯦ ꯕꯥꯔꯗꯅꯦ ꯑꯗꯨꯗꯗꯤ
ꯍ ꯁꯦꯅꯣ ꯔꯦꯟ ꯁ ꯅꯤ ꯑꯣ ꯐꯖꯔꯦ ꯑꯗꯣ ꯃꯥꯒꯤ ꯍꯦꯔ ꯍꯦꯔ ꯏꯁꯇꯥꯏꯜꯗꯣ ꯑ ꯍꯣꯏ ꯁꯤ ꯃꯥ
ꯅꯨꯄꯥ ꯑꯃ ꯈꯣꯛꯏ ꯇꯥꯎꯕꯗ ꯎ ꯑꯩ ꯔꯤꯜꯁ ꯑꯃ ꯖꯦꯝꯁꯀꯤ ꯍꯦꯌꯔ ꯏꯁꯇꯥꯏꯜꯅꯦꯅ
ꯑꯣ ꯑꯗꯨꯒ ꯎꯝ ꯍꯗꯦ
ꯑꯣꯖꯥ ꯃꯉꯣꯟꯗꯁꯨ ꯄꯥꯛꯂꯤ
ꯑꯝ ꯀꯔꯤ ꯀꯥꯎꯇ꯭ꯔꯤ
ꯃꯣꯏꯒꯤ ꯗ꯭ꯔꯦꯁꯤꯡ ꯏꯁꯇꯥꯏꯜꯁꯨ ꯀꯣꯄꯤ ꯇꯥꯕ ꯍꯥꯎꯔꯦ ꯃꯤꯌꯥꯝ
ꯏꯅꯗꯤꯌꯥ
ꯏ ꯑꯃꯄꯥ ꯈꯪꯗꯦ ꯑ ꯈꯪꯗꯦ ꯎꯗꯦ
ꯑꯗꯨ ꯑꯩꯅ ꯍꯥꯏ ꯐꯌꯖ ꯀꯣꯄꯤ ꯇꯕꯔꯦ ꯍꯥꯏꯕ ꯆꯕ
ꯀꯣꯇꯖꯀꯤ ꯑꯜꯕꯝ ꯑꯜꯕꯝꯗ
ꯎꯝ
ꯄꯥꯝꯃꯦ
ꯑꯆꯥꯥ
ꯀꯣꯂꯛꯁꯨꯟꯁꯤꯂꯕꯝꯅꯤ
ꯑꯗꯨꯅ
ꯎ
ꯄꯩꯁꯥ ꯂꯩꯔ ꯀꯥꯟꯗ ꯇꯥꯎꯔꯁꯦ
ꯍꯣꯏ ꯁꯦꯚꯤꯡꯁꯤꯅ ꯍꯥꯏꯈꯔꯣꯏꯅꯤ
ꯑꯗ ꯑꯅꯤ ꯑꯦ ꯑꯣ ꯐꯟ ꯆꯥꯏꯦ ꯐꯟꯁꯨꯃꯔꯗꯤ ꯑ
ꯍꯥꯥ
ꯑꯣꯍꯟꯁꯨ ꯐꯣꯟ ꯆꯖꯀꯥꯟꯗ
ꯍ
ꯑ
ꯉꯁꯥꯏꯈꯅꯤ ꯆ ꯄꯥꯝꯕꯔꯥ
ꯎꯝ ꯀꯥꯡꯪꯈ꯭ꯌꯥꯡ ꯂꯩ ꯍꯋꯥꯏꯄꯥꯏ ꯍꯋꯥꯏ
ꯁꯃꯤꯗ ꯋꯥꯏ ꯐꯥꯏ
ꯍꯥ
ꯁꯧꯒꯔꯤꯒ ꯍꯋꯥꯏ ꯄꯥꯏ ꯋꯥꯏ ꯍꯣꯏꯗ ꯊꯅ ꯀꯥꯏꯅꯦ
ꯇ ꯃꯅꯤ ꯑꯣ ꯂꯣꯏ ꯄꯣꯏꯇ ꯁꯤ
ꯍꯋꯥꯏ ꯑꯁꯥꯡꯕ
ꯁꯨꯝꯃꯦ ꯏ
ꯃꯠꯇꯗꯒꯤ ꯊꯣꯛꯄꯅꯦ
ꯇꯂ ꯆ ꯑꯣ ꯇꯅꯤ ꯌꯦ ꯀꯣ
ꯍꯣꯏ ꯅꯪꯒꯤ ꯀꯥꯗꯒꯤ ꯑꯇꯣꯞꯄ ꯀꯥꯗ ꯑꯗꯨꯝ ꯃꯈꯣꯟ ꯇꯥꯕꯒ
ꯎꯝ ꯇꯂꯔ ꯇ ꯄꯔꯦꯗ ꯆꯨ ꯋꯥꯉ ꯀꯦ ꯔꯨꯝ ꯔꯨꯝ ꯗ ꯎꯝ ꯐꯝꯕꯗꯤ ꯇ ꯐꯔ
ꯀꯏꯗꯦ ꯀꯏꯗ ꯇ ꯇꯥꯔ ꯑꯣꯏꯕꯗꯤ
ꯑ ꯅ ꯆꯗ ꯇ ꯀꯦꯗ
ꯑ ꯀꯥꯟꯗ ꯀꯥꯟꯟꯅ ꯂꯥꯎꯔꯗꯤꯀꯣ ꯇꯥꯕꯔꯝꯕꯁꯨ ꯌꯥꯏ ꯑꯗ ꯇꯥꯗꯤ ꯇꯥꯕ꯭ꯔꯥꯅꯅ ꯅꯍꯥꯟꯁꯨ ꯅꯨꯄꯤ ꯑꯃ ꯍ ꯃꯗꯨ ꯇꯥꯗ ꯀ
ꯑꯥ
ꯎ ꯅꯈꯣꯏ ꯑ ꯅꯈꯣꯏꯒꯤ ꯃꯐꯝꯗꯣ ꯎꯝ ꯃꯦꯡꯒꯣ ꯃ ꯀꯣꯟ ꯅꯣꯡꯉꯥꯏꯇꯔꯥ ꯑꯃꯉꯥ ꯃꯁꯥꯟꯅꯁꯒꯤꯔꯨꯝ
ꯅ ꯏꯒ ꯃꯗꯦ ꯠꯅ ꯊꯥꯛ ꯇ ꯀꯣ
ꯑꯥ
ꯀꯝ ꯂꯩꯕ ꯃꯥꯜꯂꯤ ꯑꯗꯣ ꯃꯤꯒꯤꯅꯦꯕ ꯑꯩꯈꯣꯏꯒꯤꯅꯗꯤ
ꯑꯣ ꯈ꯭ꯋꯥꯥꯟꯗꯤꯑ ꯑꯇꯤ ꯃ ꯍꯠꯇꯠꯇ
ꯉꯌꯦ ꯑ ꯑꯗꯨ ꯎꯃꯥꯗꯣ ꯎꯝ ꯍꯗ
ꯎꯝ
ꯑꯗꯨꯒꯤ ꯃꯇꯥꯡ ꯂꯩꯇꯕ ꯌꯥꯝ ꯍꯥꯎꯇꯦꯗ ꯃꯣꯏꯒꯤꯁꯦ ꯃꯂꯗꯤ ꯍꯧꯥꯎꯔꯝ ꯑꯗꯣ ꯃꯅꯥꯝ ꯈꯔ ꯅꯅꯥꯝꯃꯦꯕ
ꯎꯝ
ꯄꯈꯥꯏ ꯍꯥꯏꯕ ꯑꯗꯨꯒꯤ ꯃꯅꯥꯝꯒꯨꯝꯕ ꯃꯥ
ꯅꯣꯅꯦꯒꯤ ꯎ ꯃꯦꯡꯒꯣ ꯎ ꯌꯥꯝ ꯍꯥꯎꯋꯦ ꯃꯖꯥ ꯃꯖꯥꯗꯩ ꯆꯞ ꯃꯥꯟꯅꯩ
ꯎꯝ
ꯃꯖꯥ ꯃꯖꯥꯒꯤꯗꯣ ꯆꯅꯦ ꯍꯥꯏ ꯑ ꯅ
ꯅꯍꯪꯒꯣ ꯎ ꯋꯥꯍꯟ ꯃꯅꯦꯅ ꯍꯥꯏꯔꯤꯅꯦ ꯃꯤ ꯌꯥꯝ ꯆꯋ ꯍꯥꯏꯩꯌꯦꯦ ꯍꯥꯏꯅꯗꯣ ꯑ ꯃꯥꯥꯗ ꯐꯤꯁꯇꯤ ꯋꯥꯗ ꯍꯥꯏꯌꯦꯦ
ꯎ ꯐꯤꯞꯇꯤ ꯐꯤꯐꯇꯤ ꯑꯃꯥꯗ
ꯍꯣꯏ ꯍꯣꯏ ꯆꯥꯎꯕꯒꯤꯀꯣ ꯑꯗꯨꯝ ꯑꯩ ꯁꯨꯝ ꯇ꯭ꯔꯥꯏ ꯇꯥꯅꯤꯡꯉ
ꯑ ꯇꯥꯡ ꯁꯇ
ꯑꯥ ꯍꯥꯥ
ꯎꯝ
ꯍꯟ ꯆꯥꯕꯤꯈꯗ
ꯑꯥ ꯑꯥ
ꯀꯒꯦ ꯀꯁꯨ ꯎꯄꯗ ꯍꯣꯛ ꯂꯣꯛꯀꯦ ꯅꯪ ꯄꯣꯡ ꯄꯤꯇ꯭ꯔꯤ ꯅꯉꯥꯏꯗ
ꯍꯣꯏ ꯍꯣꯏ ꯊꯝꯃꯦ ꯊꯝꯃꯦ
ꯊꯝꯃꯤꯜ ꯊꯝꯃꯤꯜ